ꯀꯔꯝꯒ꯭ꯔꯤꯒꯦ ꯍꯥ ꯀꯔꯝ ꯀꯔꯝ ꯄꯥꯟꯕꯤꯔꯤꯒꯦꯕ
ꯍꯤꯡꯅ ꯍꯤꯡꯅꯕ ꯑꯗꯨꯝ ꯅꯣꯡꯃ ꯅꯣꯡꯃꯒꯤ ꯍꯖꯤꯔꯥ ꯁꯨꯔꯒ ꯍꯤꯡꯉꯤꯌ‌ꯦ ꯑꯩꯗꯤ
ꯑꯁ ꯌꯥꯝ ꯅꯨꯡꯁꯤꯈꯤꯗ
ꯑꯗꯣ ꯅꯈꯣꯏꯕꯨ ꯆꯥꯛ ꯏꯁꯤꯡ ꯂꯣꯏꯅ ꯆꯥꯕꯤꯔꯕꯣ
ꯆꯥꯛ ꯏꯁꯤꯡ ꯆꯥꯔꯦ ꯇꯨꯝꯅꯕ ꯁꯦꯝ ꯁꯥꯔꯤ
ꯉꯜꯂꯤꯍꯦ ꯇꯨꯝꯅꯕꯁꯤꯗꯤ
ꯍꯣꯏ
ꯑꯗꯣ ꯑꯩ ꯋꯥꯔꯤ ꯑꯃ ꯂꯤꯕꯤꯒꯦ ꯇꯥꯎꯀꯣ
ꯀꯔꯝꯕ ꯋꯥꯔꯤꯅꯣ
ꯅꯣꯡꯃꯁꯦ
ꯑꯥ
ꯎꯝ
ꯅꯣꯡꯃ ꯀꯩꯗꯧꯔꯕ
ꯅꯨꯄꯥ ꯑꯃꯁꯦ ꯈꯣꯏ ꯆꯨꯞꯄꯒ ꯂꯩꯔꯦ ꯍꯥꯏꯌꯦ
ꯍꯣꯏ
ꯈꯣꯏ ꯆꯨꯞꯄꯒ ꯂꯩꯕ ꯑꯗꯨꯗ ꯅꯨꯄꯥ ꯑꯃ ꯂꯥꯛꯑꯒ ꯏꯕꯨꯡꯉꯣ ꯅꯪꯕꯨ ꯀꯩꯗꯧꯔꯤꯅꯣꯅ ꯍꯪꯉꯤ ꯍꯥꯏꯌꯦ
ꯑꯥ
ꯑꯩꯁꯦ ꯈꯣꯏ ꯆꯨꯞꯄꯤꯁꯦ ꯅꯪ ꯎꯗ꯭ꯔꯅ ꯅꯨꯄꯥꯗꯨꯅ ꯑꯃꯨꯛ ꯍꯪꯉꯛꯑꯦ ꯍꯥꯏꯌꯦ ꯑꯗꯨꯒ ꯅꯨꯄꯥꯗꯨꯅ ꯍꯥꯏꯌꯦ ꯎꯕꯕꯨꯗꯤ ꯎꯋꯦ ꯑꯗꯨꯕꯨ ꯎꯝ ꯍꯪꯐꯝ ꯂꯩꯇꯕꯒꯤ ꯍꯪꯕꯅꯦꯅ ꯍꯥꯏꯌꯦ ꯍꯥꯏꯌꯦ ꯑꯗꯨꯗꯤ ꯑꯩꯁꯨ ꯎꯝ ꯋꯥꯍꯪ ꯑꯩꯁꯨ ꯑꯃ ꯑꯃꯨꯛ ꯍꯪꯒꯦꯅꯦ ꯑꯗꯨ ꯍꯥꯏ ꯍꯥꯏꯑꯦ ꯈꯣꯏ ꯆꯨꯞꯄ ꯅꯨꯄꯥꯗꯨꯅ
ꯍꯣꯏ
ꯅꯪ ꯍꯧꯖꯤꯛ ꯑ ꯐꯝꯃꯤꯔꯥ ꯂꯦꯞꯄꯤꯔꯅ ꯍꯪꯉꯦ ꯍꯥꯏꯌꯦ ꯑꯩꯅ ꯂꯦꯞꯄꯤꯁꯦ ꯎꯗꯔꯥ ꯑꯃꯨꯛ ꯍꯥꯏꯌꯦ
ꯍꯣꯏ
ꯑꯣ ꯑꯗꯨꯁꯨ ꯑꯠ ꯑꯩꯁꯨ ꯍꯪꯅꯉꯥꯏ ꯂꯩꯇꯕꯒꯤ ꯍꯪꯕꯅꯤꯅ ꯑꯅꯤꯗꯣ ꯑꯗꯨꯒ ꯍꯥꯌꯦ ꯑꯗꯨꯒꯅꯦ
ꯑꯥ
ꯅꯣꯡꯃꯁꯦ ꯎꯝ ꯌꯣꯡ ꯌꯣꯡꯅ ꯄꯥꯟ ꯊꯥꯕꯒꯤ ꯋꯥꯔꯤ ꯂꯤꯕꯤꯒꯤꯀꯣ ꯇꯥꯎꯀꯣ
ꯍꯣꯏ
ꯅꯣꯡꯃꯁꯦ ꯍꯅꯨꯕꯤꯒ ꯍꯅꯨꯕꯒ ꯄꯥꯟ ꯂꯧ ꯆꯤꯡ ꯂꯧꯗ ꯄꯥꯟ ꯊꯥꯕ ꯆꯠꯂꯦ ꯍꯥꯏꯌꯦ ꯄꯥꯟ ꯊꯥꯕ ꯆꯠꯄꯒꯤ ꯌꯣꯡ ꯁꯤꯡꯗꯨꯅ ꯋꯔꯤꯁꯨ ꯀꯥꯎꯈꯔꯦꯗ
ꯌꯣꯡꯁꯤꯡꯗꯨꯅ ꯍꯟꯅꯨꯕꯤꯒ ꯍꯟꯅꯨꯕꯗ ꯍꯥꯏꯔꯦ
ꯑꯥ ꯍꯅꯨꯕꯤꯒ ꯍꯅꯨꯕꯗ ꯍꯥꯏꯔꯦ ꯄꯥꯥꯟꯗꯤ ꯊꯨꯅ ꯍꯧꯒꯦ ꯍꯥꯏꯔꯗꯤ ꯑ ꯃꯨꯜꯍꯜꯂꯒ ꯄꯥꯟꯗꯣ ꯊꯥꯎꯑꯣ ꯍꯥꯏꯌꯦꯅ ꯍꯥꯏ ꯍꯥꯏꯌꯦ ꯑꯗꯨꯑꯣ ꯃꯨꯟꯍꯜꯂꯒ ꯊꯥꯎꯑꯣꯅ ꯍꯥꯏꯕꯤꯕꯗꯣ ꯎꯝ ꯍꯅꯨꯕꯤꯒ ꯍꯅꯨꯧꯕꯗꯤ ꯁꯤꯡꯕꯅꯤꯅꯀꯣ ꯍꯣꯏ ꯍꯣꯏ ꯏꯆꯥ ꯁꯥ ꯑꯗꯨꯗꯤ ꯑꯩ ꯌꯨꯝꯗ ꯑꯃꯨꯛ ꯆꯠꯂꯒ ꯃꯨꯟꯍꯜꯂꯒ ꯍꯌꯦꯡꯅ ꯑꯃꯨꯛ ꯊꯥꯔꯒꯦꯅ ꯆꯠꯈ꯭ꯔꯦ ꯍꯥꯏꯌꯦ ꯑꯅꯨꯕꯤꯒ ꯍꯅꯨꯕꯗꯣ ꯄꯥꯟ ꯊꯥꯗꯕꯤꯗ
ꯍꯣꯏ
ꯑꯗꯨꯒ ꯅꯣꯃꯥ ꯎꯝ ꯍꯌꯦꯡꯒꯨꯝꯕ ꯍꯥꯏꯔꯁꯤꯅꯦ ꯑꯌꯨ ꯉꯟꯇ ꯑꯃꯨꯛ ꯄꯥꯟ ꯊꯥꯕ ꯂꯥꯛꯑꯦ ꯍꯥꯏꯌꯦ ꯍꯅꯨꯕꯤꯒ ꯍꯅꯨꯕꯗꯤ ꯁꯤꯡꯕꯅꯤꯅ ꯃꯣꯏꯗꯤ ꯃꯨꯜꯍꯟꯗꯕꯤꯗ ꯎꯝ ꯍꯤꯡꯅꯗꯣ ꯊꯥꯔꯦ ꯍꯥꯏꯌꯦ ꯑꯗꯣ ꯌꯣꯡ ꯁꯤꯡꯗꯤ ꯑꯁ ꯍꯅꯨꯕꯤꯒ ꯍꯅꯨꯕꯒꯁꯦ ꯃꯄꯥꯟ ꯊꯥꯔꯝꯃꯒ ꯆꯠꯈ꯭ꯔꯦꯅꯦ ꯂꯩꯇ꯭ꯔꯦꯅꯦ ꯍꯔꯥꯎꯃꯟꯗꯅꯅꯦ ꯃꯣꯏꯁꯦ ꯂꯥꯛꯑꯒ ꯄꯥꯟ ꯊꯥꯕꯁꯤꯡꯗꯣ ꯂꯣꯏꯟ ꯂꯧꯊꯣꯛꯑꯒ ꯆꯥꯌꯦ ꯍꯥꯏꯌꯦ ꯆꯥꯕꯗꯨꯗ ꯑ ꯂꯣꯏꯔꯛꯄꯗꯗꯤ ꯃꯣꯏꯁꯦ ꯆꯥꯕ ꯍꯦꯛ ꯂꯣꯏꯔꯛꯄꯗꯗꯤ ꯃꯈꯅꯥꯎꯁꯤꯡꯗꯣ ꯂꯣꯏꯟ ꯍꯥꯒꯆꯔꯒ ꯇꯣꯛꯑꯦ ꯍꯥꯏꯌꯦ
ꯑꯩ ꯑꯗꯨꯒ ꯑꯩ ꯋꯥꯔꯤ ꯑꯃ ꯂꯤꯕꯤꯒꯦꯀꯣ ꯅꯣꯡ ꯅꯣꯡꯃꯁꯦ ꯌꯣꯡ ꯃꯆꯥꯁꯤꯡꯁꯦꯀꯣ
ꯌꯣꯡ ꯃꯆꯥꯥꯁꯤꯡꯁꯦ ꯑꯥ
ꯅꯣꯡꯃ ꯅꯨꯄꯥ ꯑꯃꯅꯦ ꯍꯩ ꯍꯦꯛꯅꯕ ꯆꯠꯂꯦ ꯆꯠꯀꯗꯕꯗ ꯆꯠꯅꯤꯡꯉꯥꯏꯒꯤ ꯃꯥ ꯂꯩꯔꯦ ꯍꯥꯏꯌꯦ ꯑꯗꯨ ꯄꯣꯠ ꯆꯩꯩ ꯁꯦꯝꯃꯒ ꯀꯣ
ꯑꯥ
ꯑꯩ ꯍꯩ ꯍꯦꯛ ꯎꯈꯤꯒꯦꯅ ꯇꯧꯔꯒ ꯂꯩꯌꯦꯕꯀꯣ ꯑꯗꯨ ꯌꯣꯡ ꯃꯆ ꯆꯥꯁꯤꯡꯗꯨꯅ ꯎꯔꯒ ꯑꯗꯨ ꯅꯨꯄꯥꯗꯨꯗ ꯎꯔꯦ ꯍꯥꯏꯌꯦ ꯑ ꯀꯩꯗꯧꯕ ꯆꯠꯇꯣꯏꯅꯣ ꯀꯥꯏꯗ ꯆꯠ ꯇꯣꯏꯅꯣ ꯍꯥꯏꯔꯒ ꯌꯣꯡ ꯍꯅꯨ ꯕꯤ ꯑꯗꯨ ꯅꯨꯄꯥꯗꯨꯅ ꯑꯩ ꯍꯦꯛ ꯍ ꯍꯦꯛ ꯍꯩ ꯍꯦꯛꯄ ꯆꯠꯂꯨꯈꯤꯒꯦ ꯍꯥꯏꯕꯀꯣ ꯑꯗꯨꯗꯤ ꯑꯩꯈꯣꯏꯁꯨ ꯌꯥꯎꯒꯦ ꯍꯥꯏꯕ ꯑꯗꯨꯗꯤ ꯑꯩꯈꯣꯏꯁꯨ ꯌꯥꯎꯒꯦ ꯍꯥꯏꯕ ꯑꯗꯨꯒ
ꯎꯝ
ꯍꯣꯏ ꯌꯥꯎꯋꯣ ꯑꯗꯨꯗꯤ ꯅꯣꯏ ꯎꯗ ꯀꯥꯔꯒ ꯅ ꯅꯣꯏꯁꯤꯡꯅ ꯍꯩꯗꯣ ꯍꯦꯛꯂꯛꯎꯀꯣ ꯑꯩ ꯃꯈꯥꯗ ꯈꯨꯜꯂꯒꯦ ꯍꯥꯏꯕꯀꯣ
ꯍꯣꯢꯌꯦ ꯈꯨꯝꯃꯒ ꯀꯥꯈꯠꯂꯛꯎꯀꯣ ꯍꯥꯏꯌꯦꯀꯣ
ꯍꯥꯥ
ꯅꯣꯏ ꯄꯥꯝꯕꯤ ꯀꯥꯕꯗ ꯃꯤꯠ ꯈꯨꯝꯃꯒ ꯀꯥꯈꯠꯂꯛꯑꯣꯅ ꯍꯥꯏꯗ꯭ꯔꯣ ꯑꯦ ꯀꯨꯝꯂꯛꯄꯗꯀꯣ
ꯅꯠꯇꯦ ꯑꯩ ꯑꯩ ꯍꯥꯏꯔꯛꯀꯦ ꯇꯥꯑꯣꯕ
ꯍꯣꯏꯅꯦ
ꯅꯣꯏꯅ ꯅꯣꯏꯅ ꯍꯩ ꯍꯦꯛꯂꯛ ꯍꯦꯛꯂꯛꯀꯗꯕꯅꯦ ꯑꯩ ꯃꯈꯥꯗ ꯅꯣꯏꯅ ꯍꯦꯛꯂꯛꯄ ꯍꯩꯗꯨ ꯈꯨꯟꯒꯦ ꯍꯥꯏꯔꯦ ꯑꯗꯨ ꯅꯨꯄꯥꯗꯨꯅ ꯌꯣꯡ ꯃꯆꯥꯁꯤꯡꯗꯨꯅ ꯑꯗ ꯍꯣꯏ ꯍꯣꯏ ꯑꯗꯨꯒ ꯅꯣꯏꯅ ꯀꯨꯝ ꯀꯥꯔꯕ ꯀꯥꯟꯗꯗꯤ ꯎꯝ ꯅꯣꯏ ꯑꯗꯨꯝ ꯀꯥꯔꯣ ꯀꯥꯍꯜꯂꯒꯦ ꯑꯗꯨꯒ ꯀꯨꯝꯃꯛꯄ ꯃꯇꯝꯗꯗꯤ ꯅꯣꯏꯒꯤ ꯃꯤꯠ ꯇꯣ ꯈꯨꯝꯃꯒ ꯀꯨꯝꯃꯛꯀꯗꯣꯏꯅꯤꯀꯣ ꯅꯠꯇꯦ ꯑꯗꯨ ꯅꯪꯒꯤ ꯅꯀꯣꯛꯁꯤꯡꯗꯣ ꯍꯥꯟꯅ ꯅꯣꯏꯒꯤ ꯅꯀꯣꯛꯁꯤꯡꯗꯣ ꯍꯥꯟꯅ ꯀꯨꯝꯊꯔꯛꯇꯣꯏꯅꯦ ꯈꯣꯡ ꯈꯨꯠꯇꯣ ꯑꯥ ꯃꯊꯛꯇ ꯊꯝꯃꯒ ꯅ ꯅꯈꯣꯏꯒꯤ ꯀꯣꯛꯇꯨꯅ ꯍꯥꯟꯅ ꯀꯨꯝꯒꯗꯕꯅꯦ ꯍꯥꯏꯕ ꯈꯪꯕ꯭ꯔꯥ ꯑꯗꯨ ꯍꯥꯏꯔꯦ ꯍꯣꯏ ꯍꯣꯏ ꯑꯗꯨꯗꯤ ꯌꯥꯏꯌꯦ ꯌꯥꯏꯌꯦ ꯍꯥꯏꯌꯦ ꯃꯣꯏ ꯌꯣꯡ ꯃꯆ ꯃꯆꯥꯁꯤꯡꯗꯨꯅ ꯑꯗꯨꯒ ꯃꯗꯨ ꯅꯨꯄꯥꯗꯨꯅ ꯍꯩ ꯍꯦꯛꯄ ꯂꯣꯏꯔꯦ ꯍꯧꯖꯤꯛꯇꯤ ꯀꯨꯝꯊꯔꯛꯑꯣ ꯃꯊꯪ ꯃꯊꯪ ꯍꯥꯏꯌꯦ
ꯃꯊꯪ ꯃꯊꯪ ꯀꯨꯝꯊꯔꯛꯑꯣ ꯅꯃꯤꯠ ꯈꯨꯝꯃꯒꯅ ꯀꯨꯝꯊꯔꯛꯈ꯭ꯔꯦ
ꯑꯗꯨ ꯀꯨꯝꯊꯔꯛꯑꯦ ꯀꯨꯝꯊꯔꯛꯄ ꯃꯇꯝꯗꯗꯤ ꯑ ꯌꯣꯡ ꯃꯆꯥꯁꯤꯡꯗꯨꯗꯤ ꯄꯪꯕꯅꯤꯅ ꯑ ꯌꯣ ꯃꯆꯥ ꯁꯤꯡꯗꯨꯗꯤ ꯍꯩꯕ ꯍꯩꯕꯅ ꯍꯩꯕ꯭ꯔꯥ ꯄꯪꯕ꯭ꯔꯥ ꯈꯪꯗ꯭ꯔꯦ ꯑꯩ ꯀꯥꯎꯈ꯭ꯔꯦ
ꯃꯤꯗꯨꯅ ꯑꯃꯨꯛ ꯀꯣꯛꯇꯨꯗ ꯆꯩꯅ ꯌꯩ ꯌꯩꯔꯒ ꯃꯥꯒꯤ ꯁꯝꯗꯨꯗ ꯍꯥꯞꯄꯒ ꯃꯌꯨꯝꯗ ꯄꯨꯈꯔꯦ ꯍꯥꯏꯌꯦ
ꯑꯥ
ꯆꯨꯝꯗꯔꯣ
ꯆꯨꯝꯃꯦ ꯅꯣꯡꯃꯅꯦ
ꯎꯝ
ꯂꯩꯁꯥꯕꯤ ꯄꯥꯈꯪꯁꯦ ꯀꯣꯏꯕ ꯆꯠꯂꯦ ꯍꯥꯏꯌꯦꯕ ꯀꯣꯏꯕ ꯆꯠꯂꯒ ꯂꯩꯁꯥꯕꯤ ꯄꯥꯈꯪ ꯀꯣꯏꯕ ꯆꯠꯂꯦ ꯑꯗꯨꯒ ꯑꯦ ꯅꯨꯄꯥꯗꯨꯅ
ꯎꯝ
ꯑ ꯄꯨꯈ꯭ꯔꯤ ꯃꯄꯥꯟꯗꯀꯣ ꯄꯨꯈ꯭ꯔꯤ ꯄꯨ ꯄꯨꯈ꯭ꯔꯤꯅꯨ ꯄꯨꯈ꯭ꯔꯤ ꯑꯃꯗ
ꯑꯥ ꯂꯩ ꯁꯥꯠꯂꯝꯃꯦ ꯍꯥꯏꯌꯦ ꯑꯗꯨꯒ ꯑꯗꯨꯒꯤ ꯂꯩ ꯃꯅꯥꯛꯇꯅꯦ ꯂꯤꯟꯁꯨ ꯂꯩꯔꯦ ꯇꯤꯡꯈꯪ ꯃꯌꯥ ꯌꯥꯝꯁꯨ ꯂꯩꯔꯦ ꯍꯥꯏꯕꯀꯣ ꯑꯗꯨ
ꯑꯗꯨꯒ ꯅꯣꯏ ꯑꯗꯨ ꯍꯦꯛꯅꯕ ꯅꯣꯏ ꯑꯗꯨ ꯄꯥꯝꯃꯗꯤ ꯅꯪ ꯑꯗꯨ ꯑꯗꯨꯗꯒꯤ ꯂꯩꯕ ꯄꯨꯈ꯭ꯔꯤꯒꯤ ꯏꯁꯤꯡꯗꯣ ꯂꯦꯡꯍꯟꯗꯕꯤꯗ ꯑꯗꯨ ꯂꯩ ꯇꯣ ꯍꯦꯛ ꯑꯣ ꯍꯥꯏꯌꯦ ꯑꯗꯨ ꯅꯪ ꯀꯃꯥꯏ ꯍꯦꯛꯀꯅꯤ
ꯄꯨꯈ꯭ꯔꯤꯗꯨꯗ ꯂꯩ ꯑꯃ ꯍꯧꯕ
ꯑꯥ
ꯑꯗꯨꯒ ꯇꯤꯡꯈꯪꯁꯨ ꯂꯩꯕ ꯂꯤꯟꯁꯨ ꯂꯩꯕ ꯑꯗꯨ ꯀꯃꯥꯏꯅ ꯍꯦꯛꯀꯗ꯭ꯔꯥ ꯍꯥꯏꯕꯀꯣ
ꯑꯥ
ꯑꯗꯨ ꯑꯣꯏꯇ ꯑ
ꯁꯤꯡꯗꯣ ꯂꯦꯡꯍꯟꯒꯅꯨ ꯍꯥꯏꯕ
ꯏꯁꯤꯡ
ꯅꯪꯅ ꯂꯧꯅꯤꯡꯕ ꯑꯣꯏꯇꯥꯔꯒꯗꯤ ꯃꯗꯨ ꯂꯩꯗꯣ
ꯃꯗꯨ ꯑꯩ ꯈꯪꯈꯤꯕꯅꯤꯅꯦ ꯑꯗꯨ ꯀꯥꯎꯊꯣꯛꯈ꯭ꯔꯦꯅꯦ
ꯂꯦꯡꯍꯟꯗꯕꯤꯗ ꯂꯧꯋꯣ ꯍꯥꯏꯕ ꯑꯗꯨ ꯑꯣꯏꯇꯥꯔꯒꯗꯤ ꯀꯃꯥꯏꯅ ꯂꯧꯒꯅꯤ ꯍꯥꯏꯕ
ꯈꯪꯗꯦ ꯑꯩ ꯀꯥꯎꯈꯔꯦ
ꯀꯥꯎꯒꯜꯂꯦꯍꯦ ꯅꯪꯁꯨ
ꯅꯪ ꯑꯝꯇ ꯍꯥꯏꯔꯛꯑꯣꯅꯦ
ꯑꯩꯁꯨ ꯈꯪꯗꯦꯉꯣ
ꯂꯩꯗꯤ ꯂꯩꯈꯤꯕꯅꯦ ꯑꯗꯣ ꯑꯩꯗꯣ ꯀꯥꯎꯈꯥ꯭ꯔꯕꯀꯣ
ꯑꯩꯁꯨ ꯀꯥꯎꯈ꯭ꯔꯦ ꯑꯗꯨ
ꯑꯗꯨ ꯑꯣꯏꯔꯗꯤ ꯑꯈꯣꯏ ꯉꯁꯤ ꯁꯧꯒꯤꯔꯤ ꯆꯥꯏ ꯇꯟꯂꯦ
ꯅꯣꯏꯔꯣ
ꯀꯩꯅꯣ
ꯁꯧꯒꯥꯔꯤ ꯆꯥꯏꯕ ꯅꯪꯅꯅꯤ
ꯅꯣꯏ ꯁꯥꯎꯒ꯭ꯔꯤ ꯆꯥꯌꯦ
ꯅꯪꯉꯣꯟꯗ ꯑꯩ ꯉꯁꯥꯏ ꯂꯧꯕꯗꯣ
ꯑꯥ
ꯑꯗꯨꯗꯨꯒꯥ ꯊꯣꯡꯉꯒꯥ ꯆꯥꯔꯤ
ꯑꯣ
ꯑꯩ ꯑꯃꯨꯛ ꯄꯤꯒꯥꯅꯤꯗ ꯄꯤꯒꯥꯅꯤꯗ ꯄꯩꯁꯥꯗ ꯑꯩ ꯂꯩꯈꯤꯁꯥꯅꯨ ꯍꯌꯦꯡ ꯐꯪꯒꯗꯕꯁꯦ ꯑꯃꯨꯛ ꯌꯨꯝꯗꯥ ꯆꯠꯀꯥꯗꯧꯔꯦꯗ ꯇꯜꯂꯤꯗꯥ ꯑꯗꯨ ꯑꯩ ꯈꯜꯂꯒꯦ ꯀꯨꯝꯃꯁꯨ ꯑꯃꯨꯛ ꯀꯥꯅꯤꯡꯉꯥꯏ ꯂꯩꯇꯕ
ꯍꯥ
ꯀꯨꯝꯕꯤꯔꯥꯁꯨ ꯑꯃꯨꯛ ꯀꯥꯅꯤꯡꯉꯥꯏ ꯂꯩꯔꯣꯏꯕ ꯑꯩꯁꯦ
ꯑꯁ ꯑꯗꯨ ꯑꯗꯨꯒꯤ ꯋꯥꯕꯨ
ꯇꯜꯂꯦ ꯌꯥꯝꯅ ꯄꯨꯟꯁꯤꯁꯦ ꯑꯗꯣ ꯏꯃꯥꯒꯥ ꯑꯩꯈꯣꯏ ꯏꯃꯥꯒꯥ ꯅꯈꯣꯏ ꯁꯤꯡꯗꯤ ꯅꯨꯡꯉꯥꯏ ꯅꯨꯡꯉꯥꯏꯅ ꯂꯩꯔꯤꯕ ꯅꯠꯇ꯭ꯔꯣ
ꯍꯣꯏ
ꯑꯅꯥ ꯑꯌꯦꯛ ꯌꯥꯎꯗꯦꯀꯣ
ꯍꯨꯖꯤꯛꯇꯤ ꯌꯥꯎꯗꯦ ꯍꯣꯏ
ꯑꯗꯣ ꯀꯔꯤ ꯍꯥꯏꯁꯤꯔꯥ ꯃꯣꯏꯁꯦ ꯌꯥꯝ ꯅꯨꯡꯉꯥꯏꯇꯦꯗ
ꯅꯪ ꯉꯁꯤ ꯋꯥꯗ꯭ꯔꯣ
ꯑꯩꯈꯣꯏꯒꯤ ꯊꯕꯛꯁꯦ ꯒ꯭ꯌꯥꯟ ꯇꯥꯗ꯭ꯔꯦ ꯁꯣꯝꯗꯤ ꯀꯔꯤ ꯀꯔꯤ ꯂꯦꯜꯂꯒꯥ ꯂꯩꯔꯦ ꯅꯣꯏꯗꯤ ꯄꯨꯡ ꯀꯌꯥ ꯀꯌꯥꯗ ꯇꯨꯝꯃꯒꯥ ꯄꯨꯡ ꯀꯌꯥ ꯀꯌꯥꯗ ꯍꯧꯒꯠꯕ꯭ꯔꯣ
ꯑꯁ ꯑꯩꯗꯤ ꯊꯦꯡꯉꯦ ꯍꯧꯒꯠꯄ
ꯑꯗꯨꯃꯛ ꯑꯗꯨꯗꯤ ꯌꯥꯔꯔꯣꯏꯌꯦ
ꯑꯩꯅꯦ ꯀꯩꯅꯣ ꯑꯥ ꯑꯥ ꯆꯥꯛ ꯊꯣꯡꯅꯕ ꯃꯩꯗ ꯆꯥꯛ ꯊꯣꯡꯅꯕꯗꯣ
ꯑꯥ
ꯂꯧꯒꯦ ꯇꯧꯕꯅꯦꯕ ꯃꯔꯤꯗꯣ
ꯑꯗꯣ ꯀꯩꯗꯧꯔꯕ
ꯑꯗꯨ ꯃꯔꯤꯗꯨ ꯑꯥ ꯂꯧꯒꯦ ꯇꯧꯕꯅꯦ ꯑꯩ ꯕꯖꯥꯔ ꯆꯠꯂꯗꯤꯀꯣ
ꯅꯪ ꯍꯩꯒꯗ꯭ꯔꯣ ꯂꯧꯕ
ꯈꯪꯗꯦ ꯍꯩꯒꯗ꯭ꯔꯥ ꯍꯩꯔꯣꯏꯗ꯭ꯔꯥ
ꯀꯩꯅꯣꯗꯨꯗꯤ ꯂꯩꯕ꯭ꯔꯕ ꯂꯧꯅꯤꯡꯉꯥꯏꯗꯣ
ꯑꯥ ꯀꯩꯅꯣꯗꯣ ꯂꯩꯒꯗꯕꯅꯦ
ꯑꯗꯥꯏꯗꯒꯤ
ꯑꯩ ꯅꯍꯥꯟ ꯊꯕꯛ ꯁꯨꯕꯗꯣ
ꯑꯥ
ꯑꯗꯨ ꯄꯤꯔꯛꯑꯗꯤ ꯂꯧꯒꯦ ꯇꯧꯕꯅꯦꯕ
ꯑꯁ ꯄꯤꯗꯕ ꯋꯥꯗꯨꯕꯨ ꯅꯪ ꯁꯤꯁꯨ ꯍꯦꯃꯟꯗ꯭ꯔꯣ
ꯏꯁ ꯄꯤꯒꯗꯕ ꯂꯩꯔꯕꯗꯨꯕꯣ
ꯎꯝ ꯑꯈꯣꯏꯒꯤ ꯅꯍꯥꯟꯒꯤꯗꯣ
ꯎꯝ
ꯑꯩ ꯊꯥꯡꯖꯥꯗ ꯂꯥꯛꯄꯗ ꯄꯤꯗꯕꯗꯣ ꯑꯅꯤ ꯑꯅꯤ
ꯎꯝ
ꯑꯗꯣ ꯍꯌꯦꯡ ꯄꯤꯊꯣꯛꯀꯅꯤ ꯍꯥꯏꯕꯅꯦ
ꯀꯩꯅꯣ ꯑꯅꯤ ꯑꯅꯤ ꯍꯥꯏꯕꯣ
ꯑꯁ ꯅꯪꯁꯨ ꯄꯪꯉꯤꯍꯦ ꯑꯗꯨꯗꯅꯦꯕ ꯑꯩꯅ ꯏ ꯀꯥꯔꯤꯁꯦ
ꯀꯩꯅꯣ ꯑꯅꯤ ꯑꯅꯤ ꯄꯤꯒꯗꯕ ꯍꯥꯏ
ꯌꯥꯔꯦ ꯌꯥꯔꯦ ꯇꯣꯛꯑꯣ ꯇꯣꯛꯑꯦ ꯅꯪ ꯄꯥꯡꯃꯜꯂꯦ